ꯍꯜꯂꯣ
ꯅꯥ ꯍꯧꯖꯤꯛꯄꯨ ꯇꯨꯝꯃꯤꯕ꯭ꯔꯥ
ꯇꯨꯝꯃꯤꯌꯦ
ꯀꯔꯤꯒꯤ
ꯑꯩ ꯇꯜꯂꯦ ꯑꯩ ꯁꯨꯨꯅꯤꯡꯗ꯭ꯔꯦ
ꯅꯪ ꯆꯥꯛ ꯊꯣꯡꯕ ꯀꯩꯗꯧꯒꯦ ꯍꯧꯖꯤꯛꯐꯥꯎ ꯀꯩꯗꯧꯔꯤꯒꯦ
ꯑꯦꯟꯁꯥꯡ ꯗꯤꯂꯤꯚꯔꯤ ꯂꯥꯛꯇ꯭ꯔꯤ
ꯅꯪ ꯅꯅꯥꯎꯄ ꯏꯟꯁꯥꯡ ꯁꯦꯝꯂꯝꯗ꯭ꯔꯣ
ꯁꯦꯝꯍꯜꯗꯦ
ꯀꯔꯤꯅꯣꯕ ꯇꯧꯔꯤꯗꯨꯕꯣ ꯅꯪꯁꯤ ꯐꯣꯟ ꯉꯁꯥꯢ ꯇꯧ ꯆꯠꯇꯦ ꯍꯥꯢꯕ ꯀꯔꯤ ꯍꯥꯏꯅꯣ ꯈꯪꯗꯦ
ꯑꯩ ꯁꯥꯎꯅꯤꯡꯉꯕꯅꯦ ꯑꯩ ꯏ ꯀꯥꯔꯕꯅꯦ ꯏꯟꯁꯇ ꯎꯟꯁ꯭ꯇꯣꯜ ꯇꯧꯊꯣꯛꯑꯁꯤꯔ ꯈꯪꯗꯦ ꯁꯥꯎꯅꯤꯡꯕ ꯑꯩ ꯂꯣꯔꯦ ꯑꯩ
ꯁꯥꯎ ꯈꯤꯅꯨꯅꯦ ꯅꯪ ꯇꯞꯊꯈꯣꯅꯦ ꯅꯪ ꯁꯨꯒꯠꯈꯤꯅꯨ ꯅꯪ ꯅꯪ ꯆꯥꯛ ꯊꯣꯡꯒꯤ ꯀꯩꯖꯥꯡ ꯊꯣꯡꯗꯣꯏꯅꯣ ꯀꯩꯖꯥꯡ ꯊꯣꯡꯉꯨ ꯍꯥꯏꯔꯝꯒꯦ
ꯀꯦꯝꯍꯥꯢꯔꯝꯗꯦꯍꯦ
ꯀꯔꯤꯒꯤꯅꯣ ꯍꯥꯏꯁꯦ
ꯆꯥꯔ ꯍꯦꯟꯇꯣꯛꯑ ꯂꯣꯢꯔꯦꯗ ꯀꯩꯗꯧꯗꯣꯏꯅꯣ
ꯅꯪ ꯍꯛꯆꯥꯡ ꯅꯪ ꯀꯩꯅꯣ ꯇꯧꯗ꯭ꯔꯕꯣ ꯅꯪ ꯋꯥꯛ ꯑꯥꯎꯠ ꯇꯧꯗ꯭ꯔꯕꯣ
ꯀꯔꯥꯏꯗꯩ ꯋꯥꯛ ꯑꯥꯎꯠ
ꯇꯨꯝꯕꯅ ꯐꯩ
ꯌꯦꯁ ꯆꯥꯔ ꯑꯣꯏꯅ ꯍꯦꯟꯇꯣꯛꯑꯒꯦ ꯋꯥꯛꯑꯥꯎꯠ ꯇꯧꯗꯣꯏ ꯁꯔꯨꯛ
ꯑꯣ ꯅꯪ ꯋꯥꯈꯜꯗꯂꯣꯟꯁꯦ ꯃꯨꯛ ꯆꯦꯟꯖ ꯇꯧꯈ꯭ꯔꯦꯕ ꯑꯗꯨꯒ ꯅꯣꯡꯉꯥꯜꯒ ꯃꯌꯥꯝ ꯆꯥꯕ ꯑꯃ
ꯍꯣꯏ ꯌꯦꯟꯊꯣꯡ ꯅꯨꯃꯤꯠꯇ ꯃꯌꯥꯝ ꯆꯥꯁꯤꯟꯕ ꯀꯥꯡ ꯀꯥꯡꯁꯣꯏ ꯊꯣꯡꯕ ꯅꯨꯃꯤꯠꯇꯅ ꯈꯤꯇꯪ ꯆꯥꯕ
ꯅꯥꯏꯁ ꯋꯥꯛ ꯅꯪ ꯍꯣꯏꯅꯦ ꯍꯣꯏꯅꯦ ꯅꯪ ꯀꯩꯅꯣꯗꯤ ꯅꯪ ꯂꯩ ꯃꯌꯥꯝ ꯊꯥꯕꯗꯣ ꯍꯤꯡꯉꯤꯕꯣ
ꯑꯩꯒꯤ ꯂꯩꯁꯤꯡꯗꯣ ꯃꯔꯛ ꯑꯃꯗꯤ ꯌꯥꯝ ꯁꯦꯟꯅꯔꯝꯕꯅꯦꯕ ꯀꯣ ꯑꯩꯅ ꯍꯥ ꯍꯥꯞꯍꯥꯞꯇꯅ
ꯑꯣ ꯍꯧꯖꯤꯛ ꯀꯩꯗꯧꯔꯕ
ꯑꯩꯁꯦ ꯁꯨꯝ ꯇꯟꯖꯤꯜꯂꯛꯑꯕꯀꯣ
ꯁꯦꯡꯃꯟꯗꯅ
ꯂꯩꯗꯨꯁꯨ ꯁꯨꯝ ꯈꯥꯔ ꯁꯥꯠꯂꯒ ꯁꯨꯝ ꯄꯤꯛꯁꯤꯜꯂꯛꯑꯦꯕꯀꯣ ꯍꯥꯔꯗꯣ ꯌꯥꯎꯁꯤꯜ ꯇꯗꯅ ꯑꯗꯨꯝ ꯊꯤꯖꯤꯜꯂꯛꯑꯦꯕꯀꯣ ꯑꯗꯩ ꯑꯩ ꯁꯨ ꯇꯟꯖꯜꯂꯛ ꯑꯦꯕꯀꯣ ꯂꯩꯁꯨ ꯂꯩ ꯊꯣꯛꯄ ꯑꯩꯁꯨ ꯑꯩꯒꯤ ꯊꯣꯛꯄ ꯍꯥꯏꯅ ꯂꯩꯔꯦ
ꯑꯣ ꯅꯪꯒꯤ ꯥꯌꯥꯝ ꯐꯩ ꯑꯗꯨꯗꯤ ꯍꯣꯏꯅꯦ ꯅꯪ ꯍꯥꯟꯅꯗꯤ ꯀꯣꯏꯆꯦꯟꯒ ꯆꯤꯜꯂꯝꯕꯅꯦ ꯏꯁ ꯑꯩ ꯂꯩ ꯉꯥꯏꯍꯥꯛ ꯌꯦꯡꯉꯤꯒꯦ ꯑꯩ ꯑꯗꯨ ꯇꯧꯔꯤꯌꯦ ꯑꯩ ꯂꯩ ꯌꯦꯡꯉꯤꯌꯦ
ꯂꯩ ꯌꯦꯡꯅꯤꯡꯗ꯭ꯔꯦ ꯍꯧꯖꯤꯛꯇꯤ
ꯑꯥ
ꯀꯩꯅꯣ ꯅꯪ ꯋꯥꯀꯤꯡ ꯆꯦꯜꯂꯤꯔꯣ
ꯆꯦꯟꯗꯦꯗ ꯃꯩ ꯂꯥꯛꯑꯦꯅ ꯃꯩ ꯃꯨꯛ ꯁꯤꯟꯒꯦ ꯇꯧꯔꯝꯃꯤꯅꯦ ꯑꯩꯅ ꯉꯁꯥꯏ ꯁꯤꯜꯂꯝꯕ ꯃꯩꯗꯨ ꯈꯪꯉꯤꯗꯅ
ꯑꯥ
ꯋꯥꯗꯨ ꯃꯩ ꯂꯥꯛꯑꯦꯌꯦ ꯑꯃꯨꯛ ꯕꯦꯇ꯭ꯔꯗꯨ ꯃꯨꯊꯠꯂꯒ ꯃꯩ ꯑꯃꯨꯛ ꯁꯤꯟꯒꯦ ꯇꯧꯔꯤꯕꯅꯤ ꯑꯩꯒꯤ ꯊꯕꯛꯁꯦ ꯑꯣꯄ꯭ꯔꯦꯇꯔꯅꯤ
ꯎꯝ ꯅꯪ ꯀꯥꯗ ꯑꯣꯏꯅ ꯊꯝꯃꯣ ꯏꯟꯚꯥꯏꯇ꯭ꯔꯗꯣ
ꯑꯗꯨ ꯐꯔꯗ꯭ꯔꯥ
ꯑꯗꯨꯝ ꯐꯥꯔꯅꯤ ꯃꯩ ꯃꯨꯛꯈ꯭ꯔꯦ ꯍꯥꯏꯔꯗꯤ ꯅꯪꯅ ꯗꯛ ꯊꯥꯕ ꯀꯣꯏꯆꯠ ꯆꯠꯅꯗ꯭ꯔꯦꯅ
ꯑꯁ ꯀꯩꯅꯣ ꯏꯟꯚꯦꯇꯔꯗꯣ ꯑꯈꯣꯏꯅ ꯁꯣꯏꯕꯅꯤ ꯃꯣꯏ ꯆꯦꯟꯖꯔꯗꯣ
ꯎꯝ
ꯆꯦꯟꯖꯔꯗꯣ ꯄꯥꯟꯕ ꯃꯇꯝꯗ ꯆꯦꯟꯖꯔꯗꯣ ꯑꯁꯤꯒꯤ ꯊꯛꯀꯠ ꯊꯛꯇꯦꯗꯨ ꯄꯥꯟꯗꯕꯁꯨ ꯂꯩꯌꯦꯕ ꯆꯦꯟꯖꯔ ꯃꯌꯥꯝ ꯂꯩꯌꯦꯕꯀꯣ ꯃꯈꯜ
ꯎꯝ
ꯏꯂꯦꯛꯇ꯭ꯔꯤꯛꯀꯤ ꯃꯁꯥꯏ ꯑꯣꯇꯣꯗ ꯇꯛ ꯇꯛ ꯁꯤꯟꯕ ꯂꯩꯌꯦꯕ
ꯑꯥ
ꯑꯗꯨꯒꯨꯝꯕꯗꯣ ꯍꯥꯄꯝꯒꯗꯝꯃꯤ ꯑꯃꯨꯛ ꯃꯨꯠꯈ꯭ꯔꯦ
ꯍꯝ
ꯀꯔꯤꯅꯣ ꯅꯆꯤꯟꯗꯨꯕꯣ ꯏꯀꯥꯔꯦ ꯑꯑꯣꯏꯕ ꯑꯃꯨꯛ ꯃꯠꯈ꯭ꯔꯦ ꯑꯃꯨꯛ ꯊꯥꯟꯗꯣꯔꯦ ꯍꯧꯖꯤꯛ ꯉꯁꯤꯗꯤ ꯏꯕꯥꯅꯤ ꯏꯕꯥꯅꯤ ꯐꯖꯅ ꯐꯨꯔꯅꯤꯕꯨ
ꯁꯣꯝꯗ ꯈꯨꯠꯀ ꯊꯥꯗꯣꯛ ꯌꯥꯗꯕ ꯊꯕꯛ ꯑꯃ ꯀꯟꯅ ꯇꯧꯔꯤꯀꯥꯟꯗꯀꯣ
ꯀꯔꯤꯕ
ꯈꯨꯠꯀ ꯊꯥꯗꯣꯛ ꯌꯥꯗꯕꯤ ꯈꯨꯠ ꯈꯨꯠꯀꯁꯦ ꯄꯨꯡꯇꯩ ꯇꯩꯌꯦꯀꯥꯟꯗ ꯊꯕꯛ ꯑꯃ ꯇꯧꯔꯦꯕ ꯈꯨꯠꯀ ꯄꯨꯡꯇꯩ ꯇꯩꯒꯩꯀꯣ ꯃꯩꯖꯦ ꯃꯨꯠꯈ꯭ꯔꯦꯕ ꯁꯥꯎꯅꯤꯡꯉꯅꯦꯕ ꯉꯁꯤꯕꯨ ꯑꯩꯕꯨ ꯊꯥꯟꯕ ꯆꯠꯀꯗ꯭ꯔꯥ ꯆꯠꯂ ꯂꯣꯏꯗ꯭ꯔꯥꯅ ꯈꯜꯂꯒ ꯃꯤꯅꯤꯠ ꯃꯉꯥ ꯇꯔꯥꯁꯦ ꯂꯥꯛꯄ꯭ꯔꯥꯅ ꯐꯝ ꯉꯥꯏꯔꯦ ꯀꯝ ꯃꯝꯕꯁꯤꯗ
ꯑꯗꯨꯗꯤ ꯌꯥꯗꯦꯅꯦ ꯍꯦꯛꯇ ꯑꯃꯝꯕꯗꯨꯗ ꯀꯃꯥꯏ ꯐꯝꯃ ꯂꯩꯗꯣꯏꯅꯣ ꯊꯕꯛ ꯇꯧꯔꯝꯃꯤꯕ ꯑꯩꯁꯦ
ꯂꯥꯛ ꯂꯥꯛꯇ꯭ꯔꯦꯕꯀꯣ ꯑꯗꯩꯗꯤ ꯁꯥꯎꯅꯤꯡ ꯁꯥꯎꯅꯤꯡꯅ ꯈꯨꯠ ꯀ ꯇꯩꯔꯝꯕꯗꯣ ꯍꯥꯞꯇꯣꯛꯑꯒ ꯃꯩ ꯊꯥꯟꯕꯁꯦ ꯆꯠꯂꯦꯕꯀꯣ
ꯑ
ꯍꯦꯛꯊꯥꯟꯕ ꯃꯩꯁꯦ ꯂꯥꯛꯑꯦꯕꯀꯣ ꯀꯅꯥꯅꯣꯗ ꯆꯤꯟꯊꯤꯔꯣꯏꯗꯣꯏꯖꯦ
ꯑꯗꯨꯕꯨ ꯆꯤꯟꯊꯤ ꯌꯥꯗꯕꯅꯤꯅ ꯑꯩ ꯍꯧꯖꯤꯛꯇꯤ ꯌꯥꯝ ꯊꯤꯅꯤꯡꯕꯅꯦ ꯑꯗꯣ ꯊꯤ ꯌꯥꯗꯕꯅꯤꯅ ꯑꯩ ꯈꯥꯡꯖꯤꯜꯂꯦ ꯍꯥꯏꯔꯒ
ꯁꯜꯂꯦ ꯍꯥꯏꯔꯒ ꯍꯥꯏꯔꯔꯒ
ꯑꯋꯥꯕ ꯄꯨꯝꯅꯃꯛ ꯀꯥꯎꯊꯣꯛꯑꯒ
ꯎꯝ ꯑꯁꯦꯡꯕ ꯃꯤꯅꯣꯛꯑ ꯑꯃ ꯅꯣꯛꯑꯒ
ꯅꯪ ꯍꯣꯇꯦꯟꯗꯩ ꯑꯍꯥꯎꯑꯊꯨꯝ ꯌꯥꯝ ꯂꯩꯒꯤꯗꯥꯏ ꯉꯁꯥꯏ ꯅꯇꯣꯝꯗ ꯆꯥꯕꯅꯪ ꯃꯨꯛ ꯄꯥꯡ ꯇꯧꯕꯅꯦꯕꯅꯪ
ꯀꯧꯒꯤꯗꯣꯏꯅ ꯅꯪ ꯂꯥꯎ ꯀꯧꯒꯤꯗ꯭ꯔꯣ
ꯀꯧꯔꯠꯀꯗꯝꯅꯤ ꯀꯩꯆꯣ
ꯀꯔꯤ ꯀꯧꯗꯨꯏꯕ ꯑꯩꯗꯤ ꯅꯪ
ꯑꯍꯥꯟꯕ ꯆꯥꯛꯈꯨꯝꯁꯤꯗꯤ ꯏꯆꯤꯟ ꯏꯅꯥꯎꯁꯤꯡꯗ ꯑꯥꯝ ꯑꯅ
ꯎꯝ ꯈꯪꯗꯦꯗ ꯍꯌꯦꯡ ꯕꯥꯇꯣꯟ ꯃꯔꯣꯟꯃ ꯌꯥꯝꯕꯅꯦ
ꯅꯪ ꯕꯥꯇꯣꯟ ꯀꯌꯥ ꯂꯩꯅꯣ ꯂꯨꯍꯣꯡꯕꯩ
ꯀꯨꯟꯊ꯭ꯔꯥ ꯂꯩ
ꯅꯪ ꯁꯪꯒ ꯌꯥꯝ ꯆꯥꯎꯖꯥ ꯑꯣꯏꯔꯦ
ꯑꯦ ꯁꯪꯒꯗꯤ ꯃꯩꯅꯦꯍꯦ
ꯃꯅꯤꯄꯨꯔ ꯄꯨꯝꯕꯩ ꯂꯨꯍꯣꯡꯕ ꯅꯪ ꯆꯠꯇꯣꯔꯦ ꯑꯗꯨꯗꯤ
ꯀꯔꯤ ꯃꯅꯤꯄꯨꯔ ꯄꯨꯝꯕꯩ ꯂꯨꯍꯣꯡꯕ ꯃꯌꯥꯝ ꯅꯪ ꯆꯠꯇꯣꯔꯦ ꯅꯪ ꯑꯗꯨꯝ ꯍꯦꯟꯖꯤꯜꯂꯛꯏꯖꯦ ꯀꯩꯗꯧꯕꯩꯅꯣ
ꯅꯣꯡꯃꯗ ꯂꯨꯍꯣꯡꯕ ꯀꯨꯟꯊ꯭ꯔꯥ ꯂꯩꯌꯦ ꯀꯩꯅꯣꯅꯦ ꯐꯣꯔꯦꯟꯗꯁꯨ ꯌꯥꯎꯕ꯭ꯔꯣ
ꯀꯅ ꯂꯨꯍꯣꯡꯒꯦ ꯀꯔꯤ
ꯑꯗꯨꯅꯦ ꯍꯥꯏꯖꯦ ꯅꯪ ꯍꯥꯏꯕꯗꯨꯅꯦ ꯍꯥꯏꯁꯦ ꯃꯅꯤꯄꯨꯔ ꯈꯇ ꯅꯠꯇ꯭ꯔꯕ꯭ꯔꯥ ꯗꯤꯞ ꯑꯦ ꯀꯔꯤ ꯑꯥ ꯏꯟꯗꯤꯌꯥ ꯃꯅꯨꯡꯒꯤ ꯐꯣꯔꯦꯟꯒꯤꯖꯨ ꯌꯥꯎꯔꯝꯗꯧ ꯃꯥꯟ ꯅꯪꯒꯤ ꯕꯥꯇꯣꯟꯖꯦ
ꯌꯥꯎꯋꯦ ꯑꯃꯦꯔꯤꯀꯥꯒꯤꯖꯨ ꯌꯥꯎꯋꯦ ꯐ꯭ꯂꯥꯏꯠꯇ ꯆꯠꯇꯣꯏꯅꯦ
ꯍ ꯍ ꯅꯪꯒꯗ꯭ꯔꯥ
ꯍ ꯍ ꯑꯗꯨꯕꯨ ꯄꯣꯌꯦꯡ ꯄꯣꯌꯦꯡ ꯄꯤꯔꯝꯃ ꯍꯜꯂꯛꯇꯣꯏꯕ
ꯑꯐ꯭ꯔꯤꯀꯥ
ꯆꯧꯉꯥ ꯑꯗꯨꯖꯨ ꯅꯨꯡꯁꯤꯠꯅ ꯅꯨꯃꯤꯠꯇꯥ ꯄꯥꯔꯒ
ꯔꯥꯏꯁꯇꯥꯥꯔꯣꯗꯤ ꯃꯥꯏ ꯄꯦꯝꯃꯥ
ꯗꯨꯒ ꯂꯨꯄꯥ ꯆꯧꯉꯥ ꯈꯇꯪ ꯄꯤꯔꯝꯃ ꯍꯟꯒꯤꯕ ꯈꯨꯗꯛꯇꯒ ꯐ꯭ꯂꯥꯏꯠꯁꯦ ꯀꯛꯑꯒ ꯑꯃꯨꯛ
ꯑꯥ
ꯐ꯭ꯂꯥꯏꯠ ꯇꯨꯗꯗꯤ ꯂꯥꯛ ꯑꯅꯤ ꯍꯨꯝꯗꯤ ꯇꯥꯔꯅꯤ
ꯇꯥꯔꯅꯤ ꯇ ꯂꯨꯄꯥ ꯆꯧꯉꯥ ꯄꯤꯔꯝꯗꯨꯗꯤ ꯍ ꯍ ꯆꯠꯇꯕꯤꯗꯥ ꯐ꯭ꯂꯥꯏꯠ ꯇꯤꯛꯀꯦꯠ ꯀꯤ ꯃꯃꯟꯗꯣ ꯑꯣꯏꯅ ꯄꯤꯒꯤꯕꯗꯤ ꯀꯩ ꯀꯥꯏꯕ
ꯅꯪꯅ ꯋꯥꯊꯤ ꯉꯥꯡꯉꯤꯗꯣ ꯀꯩ
ꯗꯥ
ꯋꯥꯉꯜꯕ ꯌꯥꯗ꯭ꯔꯣ ꯅꯪ ꯄꯣꯊꯥꯗꯣ ꯅꯪꯅ ꯍꯥꯏꯔꯛꯄ ꯅꯠꯇ꯭ꯔꯥ ꯑꯩꯅ ꯍꯥꯏꯕ꯭ꯔꯥ
ꯅꯪꯅ ꯍꯥꯏꯔꯛꯄꯅꯤ
ꯑꯣ ꯑꯩꯅ ꯍꯥꯏꯒꯤꯕ꯭ꯔꯥ ꯑꯗꯨꯖꯨ ꯑꯃꯦ
ꯀꯗꯥꯢ ꯆꯠꯂꯦ ꯍꯥꯏꯕꯥ ꯀ ꯂꯩꯁꯤꯜꯂꯦ ꯑꯩꯉꯣꯟꯗ ꯇ ꯇꯥꯕꯋꯥꯅꯤꯗ
ꯍꯥ ꯑꯝꯦꯔꯤꯀꯥ ꯀꯩ ꯀꯃꯥꯏꯅ ꯕꯥꯇꯣꯟ ꯇꯧ ꯂꯥꯛꯇꯣꯏꯅꯣꯕ ꯑꯩꯉꯣꯟꯗ
ꯂꯨꯍꯣꯡ ꯕꯥꯇꯣꯟ ꯉꯇꯤ ꯂꯨꯍꯣꯡ ꯕꯥꯇꯣꯟ ꯉꯥꯇꯒꯗꯤ ꯑꯣꯏꯔꯝꯃꯔꯣꯏꯕ ꯃꯤ ꯂꯤꯔꯕꯅꯤꯅ ꯅꯪ ꯗꯤ ꯅꯆ ꯅ ꯃꯆꯥ ꯅꯁꯨ ꯃꯆꯥ ꯃꯁꯨꯒꯤ ꯃꯔꯨ ꯀꯣꯛꯄ ꯆꯥꯎꯝꯕ ꯃꯆꯥ ꯑꯍꯨꯝꯁꯨ ꯕꯨꯡꯉꯣꯒꯤ ꯆꯥꯎꯝꯕꯒꯤꯖꯨꯒ ꯇꯧꯔꯝꯃꯅꯤ ꯅꯪꯗꯤ ꯈꯪꯉꯦ ꯑꯩꯅ
ꯅꯪꯗꯤ ꯅꯪꯗꯤ ꯂꯤꯃꯟꯗꯅ ꯕꯥꯗꯣꯟ ꯂꯥꯛꯄꯀꯥꯟꯗ ꯑꯈꯣꯢ ꯂꯥꯛꯑꯗꯤ ꯁꯣꯔꯥꯠ ꯀꯨꯝꯕꯒꯤ ꯑꯣꯏꯅ
ꯑꯃꯥꯠ ꯇ ꯂꯥꯛꯇꯦ ꯈꯣꯏꯗꯤ ꯕꯥꯇꯣꯟ ꯗꯤ ꯑꯉꯥꯡꯅꯤꯅꯀꯣ
ꯁꯣꯔꯥꯠ ꯀꯨꯝꯕꯩ ꯂꯥꯛꯑꯃꯅꯤ ꯅꯪꯗꯤ ꯑꯩ ꯈꯪꯉꯦ ꯑꯍꯟꯒꯤ ꯎꯁꯣꯞꯀꯨꯝꯕ
ꯗꯇꯣꯟꯒꯤ
ꯅꯪ ꯅꯪ ꯍꯧꯖꯤꯛ ꯍꯧꯖꯤꯛꯀꯥꯟ ꯎꯁꯣꯞꯀꯤ ꯀꯟꯅ ꯀꯣꯂꯤꯛ ꯐꯦꯡꯕ ꯑꯃ ꯆꯠꯂꯤ ꯍꯥꯏꯅꯦ ꯃꯤ ꯎꯁꯣꯞ ꯊꯤꯔ ꯊꯤꯔ ꯀꯣꯂꯤꯛ ꯐꯦꯡ ꯆꯠꯂꯦ ꯅꯪ
ꯀꯅꯥ ꯍꯥꯏꯅꯣꯅꯦ
ꯅꯣꯢ ꯂꯩꯀꯥꯏ ꯃꯤꯅ ꯍꯥꯏꯔꯛꯑꯦ ꯑꯗꯨꯒꯤ ꯑꯉꯥꯡꯗꯣ ꯑꯗꯨꯝ ꯀꯣꯂꯤꯛ ꯐꯦꯡꯕꯝꯗ ꯑꯗꯨꯝ ꯊꯦꯡꯅꯩꯅꯦ ꯅ
ꯎꯝ ꯑꯣꯟꯊꯣꯛ ꯃꯥꯅ ꯍꯥꯏꯗ꯭ꯔ ꯌꯦꯡꯎ
ꯍꯥꯢꯔꯛꯏꯅꯦ ꯑꯗꯨ ꯑꯉꯥꯡꯗꯨ ꯆꯠꯂꯨ ꯆꯠꯂꯨ ꯀꯣꯂꯤꯛ ꯐꯦꯡꯉ ꯑꯗꯨꯝ ꯂꯩꯔꯝꯅꯤꯌꯦ
ꯆꯠꯂꯨ ꯆꯠꯂꯨꯕ ꯊꯧꯗꯣꯛ ꯋꯥꯊꯣꯛ ꯈꯨꯗꯤꯡꯒꯤ ꯅꯪ ꯍꯦꯛꯇ ꯂꯩꯔꯝꯃꯦꯅ
ꯃꯪꯉꯟꯂꯛꯀꯅꯣ ꯑꯣꯟꯁꯤꯜꯂꯛꯀꯅꯣ ꯅꯪ ꯂꯨꯄꯥ ꯀꯌꯥ ꯀꯌꯥ ꯐꯪꯒꯦꯕ ꯑꯩꯁꯨ ꯂꯥꯛꯀꯦꯕ ꯆꯥꯛꯁꯨ ꯐ꯭ꯔꯤꯗ ꯆꯥꯔꯅꯤ
ꯅꯪ ꯑꯗꯨꯝ ꯆꯠꯂꯤꯗꯨꯗꯤ
ꯍꯝ
ꯅꯪꯗꯤ ꯊꯥꯗꯣꯛ ꯋꯥꯊꯣꯛ ꯂꯣꯢ ꯆꯠꯂꯤꯗꯨꯗꯤ ꯅꯪ ꯍꯦꯟ ꯈꯪꯒ꯭ꯔꯦꯅꯦ ꯅꯪ ꯅꯪ ꯇꯧꯒꯦꯁꯨ ꯑꯗꯨꯝ ꯁꯖꯦꯁ ꯇꯧꯁꯜꯂꯝꯃꯣ
ꯑꯩ ꯆꯠꯇꯦ
ꯆꯠꯂꯤ ꯅꯪ ꯅꯣꯢ ꯂꯩꯀꯥꯏꯒꯤ ꯊꯧꯗꯣꯛ ꯋꯥꯊꯣꯛ ꯈꯨꯗꯤꯡꯒꯤ ꯑꯉꯥꯡ ꯑꯉꯥꯡ ꯃꯔꯨ ꯀꯣꯛꯄ ꯩꯁꯨ ꯅꯪ ꯀꯧꯔꯛꯑꯦ ꯍꯥꯏ
ꯑꯩꯅ ꯀꯣꯛꯇꯣꯢꯅꯤꯅ ꯃꯔꯨꯗꯣ
ꯑꯗꯩꯗꯤ ꯑꯉꯥꯡ ꯆꯥꯎꯝꯕꯩ ꯐꯣꯇꯣ ꯈꯔ ꯀꯥꯞꯄꯤꯌꯣꯁꯨ ꯅꯉꯣꯟꯗ ꯍꯥꯏꯔꯛꯑꯦ ꯍꯥꯏ
ꯔꯤ
ꯑꯉꯥꯡ ꯆꯥꯎꯝꯕꯒꯤ ꯐꯣꯇꯣ ꯀꯥꯞꯄꯗꯣ
ꯑꯣ
ꯑꯗꯨꯒꯀꯁꯨ ꯅꯉꯣꯟꯗ ꯈꯔ ꯈꯔ ꯅꯝꯕꯤꯌꯨꯒ ꯍꯥꯏꯔꯛꯏ ꯍꯥꯏ
ꯎꯝ ꯎꯝ ꯎꯝ ꯑꯇꯩꯗꯤ
ꯑꯗꯩꯗꯤ ꯅꯣꯏ ꯂꯩ ꯁꯥꯒꯩꯁꯨ ꯑꯗꯨꯝ ꯆꯥꯎꯋꯦꯗꯅ ꯃꯔꯥꯡ ꯀꯥꯏꯗꯅ ꯅꯣꯏ ꯁꯥꯒꯩ ꯑꯉꯥꯡ ꯃꯌꯥꯝ ꯑꯗꯨꯒꯤ ꯕꯥꯔꯗꯦ ꯁꯦꯂꯦꯕ꯭ꯔꯦꯁꯟ ꯃꯌꯥꯝꯗꯨꯗꯁꯨ ꯅꯤꯅꯤ ꯀꯥꯂꯛ ꯑꯃ ꯍꯨꯝꯅꯤ ꯀꯥꯂ ꯑꯃ ꯑꯃ ꯃꯉꯥꯅꯤ ꯀꯥꯜꯂ ꯑꯃ ꯑꯉꯥꯡ ꯕꯥꯔꯗꯦ ꯃꯌꯥꯝꯁꯦ
ꯅꯣꯏꯒꯤ ꯅꯣꯏꯒꯤ ꯁꯥꯒꯩꯗꯨꯗꯤ ꯑꯔꯤꯕꯤ ꯉꯥꯛ ꯂꯩꯗꯅ ꯑꯉꯥꯡ ꯅꯨꯕꯤꯒ ꯑꯝ ꯂꯩꯇ꯭ꯔꯦ ꯍꯥꯢꯅꯦ
ꯂꯩꯇꯦ
ꯅꯪꯁꯨ ꯂꯤꯔꯦꯗꯅꯥ
ꯍꯣꯏ
ꯑꯗꯨ ꯀꯩꯅꯣꯕ ꯅꯪ ꯅꯨꯡꯉꯥꯏꯖꯔꯤꯁꯦ
ꯑꯩꯉꯣꯟꯗ ꯍꯥꯟꯅ ꯍꯪꯉꯤꯗꯣ ꯅꯃꯥꯟ ꯅꯃꯥꯅꯕꯗꯤ ꯃꯆꯥ ꯑꯍꯨꯝ ꯁꯨꯔꯦ ꯅꯪ ꯀꯩꯗꯧꯔꯤ
ꯑꯩꯈꯣꯏꯗꯤ ꯄꯩꯁꯥ ꯇꯥꯜꯂꯤꯌꯦ
ꯄꯩꯁ ꯇꯥꯂꯥꯤꯤꯉꯩꯩꯗ ꯍꯅꯨꯔꯀꯥꯟꯗ
ꯅꯨꯄꯥꯗꯤ ꯂꯤꯔꯤ ꯂꯤꯔꯤꯉꯩ ꯑꯗꯨꯝ ꯀꯩꯝ ꯀꯥꯏꯗꯦ ꯅꯨꯄꯤꯅꯤ ꯑꯣ ꯅꯨꯄꯥꯗꯤ ꯑꯁꯣꯏꯕ ꯂꯩꯇꯦ
ꯏꯁ
ꯑꯩ ꯆꯥꯛꯆꯥꯁꯦ ꯀꯧꯔꯛꯑꯦꯕꯣ ꯉꯁꯥꯏꯗꯒꯤ ꯀꯧꯕꯅꯦ ꯑꯩꯁꯦ
ꯑꯎ ꯑꯎꯕ ꯑꯉꯥꯡ ꯑꯃꯅ ꯀꯥꯀ ꯀꯥꯀꯥ ꯀꯀꯥ ꯀꯧꯕꯗꯣ
ꯆꯥꯛ ꯆꯥꯎꯒꯤꯒꯦ
ꯆꯥꯎꯔꯣ ꯆꯥꯎꯔꯣ ꯐꯨꯗꯔꯨꯔꯣ